ꯇꯕꯨ ꯇꯕ꯭ꯔꯣ
ꯍꯜꯂꯣ
ꯇꯥꯗꯔ‌ꯣ
ꯇꯥꯏꯌ‌ꯦ
ꯑꯩꯗꯣ ꯀꯩꯗꯧꯋꯤꯅꯣ
ꯅ‌ꯣꯅ‌ꯦ ꯀꯥꯔꯤ ꯅꯨꯃꯤꯠ‌ꯅ‌ꯣꯃ‌ꯦ
ꯀꯩꯅ‌ꯣꯝ ꯍꯪꯒ‌ꯦ ꯇꯧꯔꯛꯏꯅꯤꯅꯦ
ꯍꯥꯏꯕꯅꯦ ꯍꯪꯕ ꯀ‌ꯣꯏꯁꯟ ꯍꯪꯉ‌ꯣꯅ‌ꯦ ꯌꯥꯏꯅꯤꯅ
ꯀꯩꯅꯣ ꯌꯥꯝꯅ ꯋꯥꯈꯜ ꯌꯥꯝ ꯅꯨꯡꯉꯥꯏ ꯂꯩꯕ ꯃꯥꯜꯂꯤꯗ
ꯋꯈ‌ꯜꯁ‌ꯦ ꯅꯨꯡꯉꯥꯏꯅ ꯂꯩꯔꯗꯤ ꯅꯍꯥ ꯑꯣꯏꯊ‌ꯣꯛꯑꯦꯌ‌ꯦ
ꯑ ꯍꯅꯨ ꯁꯜꯂꯛꯄꯩꯔꯕ
ꯍꯅꯨꯁꯤꯜꯂꯛꯏꯔꯥ ꯈꯪꯗ꯭ꯔꯦꯅꯦ ꯅꯕ
ꯏꯇꯥꯎꯁ‌ꯦ ꯍꯅꯨꯔꯕ‌ꯣ
ꯑꯁ ꯈꯪꯗꯦꯕꯣ ꯈꯟꯃꯟꯗꯅ ꯋꯥꯈꯜꯁꯦ ꯅꯨꯡꯉꯥꯏꯊꯣꯛꯏꯅꯦ ꯑꯗꯨꯃꯥꯏꯅ ꯈꯟꯖꯤꯜꯂꯛꯄꯁꯤ ꯂꯩ
ꯑꯣ ꯅꯪꯁꯤꯗ ꯑꯩ ꯈꯪꯉꯦ ꯊꯕꯛ ꯏꯪꯈꯥꯡꯒꯤ ꯃꯇꯥꯡꯗ ꯑꯣꯏꯔꯝꯒꯅꯤꯅꯦ ꯍꯅꯨꯁꯜꯂꯛꯑꯃꯤꯅ
ꯑꯗꯨ ꯑꯣꯏꯗꯨꯏꯔꯥ ꯍ‌ꯦꯛ ꯅꯨꯡꯉꯥꯏꯊꯣꯛꯇꯗ꯭ꯔꯤꯀꯣ ꯑꯗꯨꯒꯨꯝꯕ ꯊꯕꯛꯀꯤ ꯀꯌꯥꯃꯨꯛ ꯈꯟꯖꯤꯜꯂꯨꯔꯗꯤꯅꯦꯀꯣ ꯋꯈꯜꯁ‌ꯦ ꯍ‌ꯦꯛꯇ ꯌꯥꯗ‌ꯦꯕ ꯑꯗꯨꯒꯤ ꯅꯨꯡꯉꯥꯏꯊꯣꯛꯄꯅꯤꯗ
ꯃꯅꯤꯄꯨꯔꯅ ꯀꯧꯕ ꯑꯦꯝ ꯇꯤ ꯑꯦꯁꯀꯤ ꯍꯥꯏꯗꯣꯛꯈ꯭ꯔꯗꯥꯥꯏꯅꯦ ꯊꯥꯗꯥꯏꯅꯦ ꯑꯗꯨꯗ‌ꯣ
ꯊꯥꯈꯤꯕꯅꯤ
ꯌꯥꯎꯔꯛꯇꯔ‌ꯦ
ꯌꯥꯎꯔꯛꯇ꯭ꯔ ꯃꯥꯜꯂꯦ ꯃꯣꯏ ꯏꯕꯗ ꯁꯤꯡꯒꯠꯄꯗ ꯁꯣꯏꯔꯤꯖꯥꯠꯂ
ꯃꯤꯝ ꯄꯥꯝ ꯑꯎꯍꯝ ꯍꯥꯥ ꯌꯅꯤꯅ ꯑꯋꯥ ꯑꯗꯨꯗ
ꯀꯔꯤ
ꯑꯣꯦ ꯑꯗꯨ ꯍꯥꯏꯦꯕꯣ
ꯅꯪꯖꯨ ꯑꯣ ꯑꯁ ꯅꯪ ꯏ ꯈꯠꯋꯥꯗ ꯌꯥꯎꯔꯣ ꯑꯃꯔꯣ
ꯣꯏ ꯀꯥꯎꯥꯎꯗꯅꯤꯗ
ꯀꯔꯤ ꯀꯔꯤ ꯍꯣꯠꯅꯒꯦ ꯈꯜꯂꯤ ꯑꯗꯨꯕꯨ
ꯑꯗꯨꯅꯦ ꯊꯕꯛꯁꯦ ꯈꯔ ꯆꯥꯎꯕ ꯇꯧꯕ ꯑꯃ ꯍꯥꯏ ꯃꯥꯜꯂꯤꯦ ꯃꯣꯏ ꯍꯥꯏꯅꯤꯡꯉꯤꯤꯁꯦ ꯃꯇꯥꯡꯁꯤꯁꯦ ꯌꯥꯎꯗ꯭ꯔꯃꯤꯅ
ꯀꯔꯤ ꯀꯔꯤ ꯍꯣꯠꯅꯒ ꯈꯜꯂꯤꯃꯣ
ꯍꯟꯗꯛꯀꯤ ꯑꯦꯁ ꯑꯦꯁ ꯁꯤꯒꯤ ꯁꯤꯁ ꯂꯥꯛꯏꯅꯦ ꯑꯗꯨꯁꯨ ꯊꯥꯖꯤꯟꯗꯣꯏꯅꯤ ꯀꯩꯗꯪ ꯊꯥꯖꯤꯜꯂꯣꯏꯗ꯭ꯔꯣ
ꯑꯩ ꯇꯜꯂꯦ ꯐꯖꯜꯂꯁꯤ ꯀꯔꯤ
ꯅꯪ ꯅꯣꯏꯒꯤ ꯃꯄꯥ ꯐꯗ ꯐꯥꯔꯝ ꯑꯣꯏꯅ ꯇꯧꯔ ꯂꯩꯔꯒꯦ ꯈꯠꯂꯛꯦꯕ
ꯑꯗꯨꯅ ꯐꯒꯗꯅ ꯈꯜꯂꯅꯦ
ꯀꯔꯤ ꯇꯧꯒꯦ ꯍꯥꯏꯅꯣ ꯉꯍꯥ ꯂꯣꯏꯒꯦ ꯍꯥꯏꯔꯣ
ꯑ ꯏꯅ ꯈꯟꯕꯁꯦ ꯃꯅꯥ ꯃꯁꯤꯡ ꯈꯔ ꯊꯥꯔꯕ ꯇꯃ ꯇꯪꯦ ꯑ ꯈ ꯑꯣꯏꯔꯕ ꯑꯗꯨ ꯃꯣꯏ ꯀꯣꯏ ꯀꯩꯅꯣꯁ ꯁꯥ ꯉꯥꯒꯨꯝꯕ ꯂꯩꯣꯏꯁꯤꯟꯕꯁꯦ ꯑꯗꯨꯏꯊꯛꯇꯀꯣ
ꯑꯥ ꯎ
ꯃꯤꯅ ꯄꯥꯝꯅꯔꯣꯏꯗ꯭ꯔꯅ ꯈꯟꯕꯅꯤ
ꯃꯊꯛꯇ ꯑꯦꯩꯅꯒꯤ ꯃꯊꯛ ꯀ ꯑꯣꯏꯗꯣꯏꯔꯕ
ꯀꯥꯟꯅꯕ ꯄꯣꯠꯅꯦꯕ
ꯂꯉ
ꯑꯥ
ꯄꯗꯥꯥꯏ ꯊꯥꯂꯒ
ꯀꯔꯤ
ꯌꯥꯅꯥ ꯊ ꯑ
ꯏꯟ ꯅꯥꯄꯤ ꯃꯊꯛꯇꯧꯗꯕꯗꯨ ꯀꯒꯤ ꯉꯥꯒꯤ ꯇꯧꯔꯗꯤ ꯉꯥꯒꯤ ꯃꯊꯛꯇꯣ ꯑꯗꯨ ꯇ ꯌꯦꯅꯤ ꯉꯟꯅ ꯕꯜꯂ ꯏꯁꯤꯅꯤ
ꯕꯤ ꯇꯎꯦ ꯑꯗꯨꯗꯤ ꯃꯌꯥꯝ ꯄꯔꯦ
ꯑꯣ ꯀꯨꯝꯕ ꯂꯔꯤꯉꯩꯗꯨꯅ
ꯍꯣꯏꯅꯦ
ꯑꯗꯨ ꯑꯗꯨꯝ ꯅꯨꯡꯉꯥꯏꯔꯣꯏꯗ꯭ꯔꯅ ꯈꯟꯕꯨꯁꯨ ꯏꯇꯣꯝꯇ
ꯑꯗꯨꯅ ꯍꯤꯡꯒꯣꯜꯗꯣ ꯄꯥꯛꯅ ꯅꯪ ꯏꯟꯖ ꯇꯤ ꯈꯛ ꯊꯥꯔꯗꯤ ꯑ ꯌꯥꯅ ꯄꯤꯌꯣ ꯃꯤ ꯑꯣꯜꯂꯅꯤ ꯇꯥꯎꯗꯦ
ꯈꯛꯇꯤ ꯃꯇꯝ ꯃꯇꯝꯒꯤꯅꯤꯅ ꯁꯨꯃꯥꯏꯅ ꯑꯗꯨꯝ ꯂꯩꯗꯤ ꯌꯥꯗꯕꯤꯅꯤꯀꯣ
ꯑꯗꯨꯗꯤ ꯀꯩꯅꯣꯒꯨꯝꯕ ꯇꯧꯁꯤꯗ ꯀꯩꯅꯣ ꯉꯥꯒꯨꯝꯕ ꯑꯣꯏꯅ
ꯉ ꯄꯨꯠꯇꯤ ꯉ ꯄꯨꯇꯤ ꯁꯣꯏꯇꯔꯤꯦꯗ
ꯉꯅꯥꯗꯤ ꯇ ꯋꯥꯅꯦꯕ
ꯎꯝ ꯏꯇꯥꯎꯗꯤ ꯀꯃꯥꯏ ꯀꯃꯥꯏꯅ ꯇꯧꯔꯤꯕ
ꯑꯩꯁꯨ ꯂꯩꯔꯤꯅꯦ ꯑꯗꯨꯅꯤꯅꯦ ꯑꯩꯁꯨ ꯈꯜꯂꯛꯏꯅꯦ ꯑꯗꯨꯃꯥꯏꯅ ꯀꯔꯤ ꯀꯩꯅꯣ ꯑꯗꯨꯃꯥꯏꯅ ꯇꯧꯕ ꯌꯥꯕꯣꯏ ꯇꯧꯔꯁꯤꯔꯅ ꯑꯩꯁꯨ ꯉꯥꯗꯤ ꯌꯥꯝ ꯂꯅꯤꯡꯉꯦꯕ
ꯊꯕꯛꯄꯨꯗꯤ ꯊꯥꯖꯤꯜꯀꯅꯤ
ꯊꯕꯛꯕꯨꯗꯤ ꯊꯥꯖꯕꯅꯤ ꯑꯗꯣ ꯃꯈꯜꯁꯤꯗ ꯊꯃꯣꯏꯁꯤꯗ ꯆꯥꯅꯕ ꯍꯥꯏꯇꯥꯔꯦ ꯈꯪꯗꯦ ꯅꯪ ꯉꯥꯡꯗꯣꯏꯅꯦꯕ ꯀꯣꯝ ꯇꯧꯔꯕꯣ ꯑꯥ ꯣ
ꯆꯧꯁ ꯕꯨ
ꯅꯣꯏ ꯑꯗꯨꯛ ꯅꯣꯏ ꯅꯣꯏ ꯐꯥꯔꯝꯗ ꯀꯔꯤ ꯁꯤꯖꯤꯟꯅꯔꯤꯒꯦ
ꯊꯥꯎ ꯍ ꯍꯧꯖꯤ ꯏꯟꯖꯥꯡ ꯊꯤ ꯊꯥꯔꯤ ꯑꯗꯨꯗꯤ ꯌꯥꯝ ꯄꯤꯛꯏꯗꯅ
ꯀꯅꯥ ꯀꯅꯥ ꯀꯅꯥꯅ ꯊꯥꯏꯅꯣꯕ
ꯑꯩꯣꯏ ꯃꯣꯏ ꯁꯤ ꯅꯣꯏ ꯊꯥꯕꯨꯡ
ꯅꯪꯗꯤ ꯑꯗꯨꯝ ꯆꯥꯕꯅꯤ ꯁꯤꯖꯤꯅꯦꯕ ꯂꯩꯗ ꯅꯠꯇ꯭ꯔꯥ ꯑꯗꯨꯝ ꯆꯥꯔꯒ ꯍꯥꯎꯗꯤ ꯆꯥꯕꯁꯨ ꯄꯥꯝꯖꯩꯗꯅ ꯃꯣꯏ ꯌꯥꯗ ꯑꯣꯏ ꯋꯥꯅꯦ ꯋꯥ ꯀꯩ ꯀꯩ ꯊꯥꯔꯤꯒꯦ
ꯀꯂꯟꯒꯤ ꯑꯍꯥꯎꯕ ꯂꯩꯕ꯭ꯔꯣ
ꯀꯂꯖ ꯍꯥꯎꯋꯦ ꯍꯥꯏꯗꯏꯅꯦ ꯋꯥꯣꯏ ꯍꯥꯏꯖꯅꯤꯗ ꯀꯔꯤꯅꯧꯕ ꯅꯪ ꯊꯥꯏ ꯍ ꯍꯥꯥ ꯑꯗꯤ ꯀꯂꯅ ꯇꯣꯏꯁꯨ ꯑꯗꯨꯝ ꯍꯥꯎꯅꯦ ꯍ ꯑꯍꯥ ꯀꯔꯤꯅꯣ ꯍꯥꯏꯅꯤꯗ? ꯅꯣꯏ - ꯅꯣꯏ -ꯅꯣꯏ -ꯅꯣꯏ ꯐꯥꯝꯗꯨ ꯅꯣꯏ ꯑꯗꯨꯝ ꯌꯣꯅꯕꯥ ꯅꯠꯇ꯭ꯔꯣ?
ꯈꯣꯡꯗ꯭ꯔꯨꯝ ꯈꯣꯡꯗ꯭ꯔꯨꯝ ꯃꯥꯏꯔꯦꯟ ꯇꯥꯔꯦ ꯀꯨꯝꯗ꯭ꯔꯨꯝ ꯊꯔꯦ ꯍꯥꯋꯥꯥꯏ ꯊꯥꯔꯦ, ꯀꯃꯟ ꯊꯔꯦ꯫ ꯑꯍꯧꯕ ꯑꯝꯇ ꯌꯧꯗꯦ ꯑꯗꯨꯕ ꯑꯩ
ꯑꯗꯨ ꯑꯗꯨꯝ ꯂꯦꯝꯗ꯭ꯔꯣ ꯌꯣꯟꯊꯣꯛꯇ꯭ꯔꯥ ꯍꯥꯏꯕ?
ꯌꯣꯟꯊꯣꯛ ꯏ꯫ ꯌꯥꯝ ꯌꯣꯟꯕꯥ ꯉꯝꯗꯦꯗꯥ ꯅꯥꯕꯥ꯫
ꯑꯗꯨꯝ ꯂꯦꯝꯗꯤ - ꯂꯦꯝꯃꯝꯒꯅꯤ ꯈꯪꯉꯦꯕ꯫ ꯏꯊꯝꯊꯥ ꯆꯪꯉꯛꯇꯣꯔꯤꯦ ꯀꯩꯅꯣ ꯀꯂꯦ ꯍꯧꯗ ꯉꯥꯏꯔꯤ꯫
ꯀꯥꯏ ꯋꯥꯏ ꯂꯩꯍꯦ ꯏꯇꯥꯎ ꯕꯣ?
ꯑꯩꯌꯨꯝ ꯂꯩꯌꯦ꯫
ꯌꯨꯝꯗ꯫
ꯌꯨꯝ ꯂꯩ ꯌꯨꯝ ꯂꯩꯇꯥꯗꯤ ꯀꯗꯧꯔꯨꯅꯤ꯫
ꯈꯪꯗꯔ꯭ꯦ ꯇꯧꯔꯤꯖꯤ ꯫
ꯌꯨꯝ- ꯌꯨꯝ - ꯌꯨꯝꯅ ꯈꯋ꯭ꯥꯏ ꯐꯩ ꯕꯣ ꯫
ꯐꯕꯔꯥ?
ꯀ ꯌꯨꯝꯗꯅ ꯌꯨꯝꯅꯥ ꯅꯨꯡꯉꯥꯏ ꯆꯥꯅꯤꯡꯕ ꯆꯥꯗꯅ ꯇꯧꯕ ꯂꯩꯔꯤꯅꯦ ꯑꯗꯨꯅ ꯋꯥꯈꯜꯁꯤꯗ ꯑꯗ ꯈꯜꯂꯤ ꯏꯕꯣ꯫
ꯀꯔꯤ - ꯀꯔꯤ ꯋꯥꯈꯜꯒꯗꯤ ꯈꯜꯂꯤ ꯏꯕꯥꯏ ꯌꯨꯝꯗ ꯂꯩ
ꯊꯕꯛ ꯊꯕꯛ ꯏꯪꯈꯥꯡ ꯑꯃ ꯇꯧꯁꯤꯟꯗꯅ ꯇꯧꯔꯒꯗꯤ ꯐꯩ꯫ ꯑꯩꯉꯣꯟꯗꯗꯤ ꯏꯇꯥꯑꯣꯅꯥ ꯍꯦꯟꯅꯥ ꯈꯜꯂꯝꯗꯣꯏꯃꯤꯅꯦ ꯇꯥꯎꯗꯤ ꯑꯍꯟꯁꯨ ꯑꯣꯏꯔꯝꯅꯤꯅ ꯍꯧꯖꯤꯛ ꯅꯤꯄꯤꯊꯤ ꯌꯥꯔꯦ꯫ ꯋꯥꯔꯤꯁꯦ ꯊꯕꯛꯈꯥꯡ ꯇꯧꯋꯤ ꯈꯟꯗ꯭ꯔꯦꯕ ꯅꯪ ꯍꯧꯖꯤꯛꯁꯦ ꯂꯣꯏꯁꯜꯂꯛꯑꯅꯤꯅ ꯅꯨꯄꯤ ꯉꯥꯡ ꯊꯖꯜꯂꯒ ꯍꯤꯡꯒꯣꯟ ꯀꯣꯏ ꯂꯩꯔꯒꯦ ꯁꯤꯅꯦꯕ꫰
ꯑꯗꯨꯝ ꯐꯠꯇ꯭ꯔꯑꯣ?
ꯐꯩ - ꯐꯩ - ꯐꯩ ꯒ꯭ꯌꯥꯟ ꯇꯣꯒꯗꯧꯅꯤ ꯍꯧꯖꯤꯛꯇꯤ ꯍꯤꯡꯒꯣꯟ ꯀꯣꯏꯕꯁꯦ ꯌꯥꯝ ꯐꯕ ꯊꯕꯛꯅꯤ꯫
ꯐꯩ ꯑꯃꯔꯣꯝꯗ꯫ ꯐꯠꯇꯕꯝꯇ ꯌꯥꯎꯗꯦꯅꯦ꯫
ꯑꯗꯨꯅꯤ꯫ ꯑꯗꯨ ꯏꯇꯥꯑꯣꯗꯤ ꯇꯟꯕꯗꯨꯗ ꯑꯩꯅ ꯁꯨꯝ ꯊꯥꯖꯗꯕ꯫
ꯇꯟꯕꯥ ꯍꯥꯏꯖꯤ ꯑꯗꯨꯝ ꯇꯧꯔꯤ ꯄꯣꯠꯅꯤ꯫
ꯇꯟꯗꯔꯗꯤ ꯍꯥ ꯃꯄꯥꯟ ꯗ ꯇꯟꯕ ꯃꯥꯜꯂꯥ ꯂꯩ꯫
ꯑꯣ ꯃꯅꯨꯡꯗꯗꯤ ꯊꯕꯛ ꯌꯥꯝ ꯀꯜꯂꯤꯕꯇꯥꯎꯖꯦ ꯫
ꯎꯝ꯫
ꯑꯗꯨꯗꯤ ꯑꯩꯈꯣꯏ ꯅꯣꯡꯃ ꯂꯥꯛꯀꯦꯅꯦ ꯏꯇꯥꯎ ꯊꯕꯛ ꯁꯨ ꯂꯩꯔꯃꯣ ꯍꯤꯡꯒꯣꯜꯗ꯫
ꯇꯨꯑꯥꯏ ꯀ ꯅꯕ ꯅꯣꯡꯃ ꯐꯖꯟ ꯂꯥꯛꯅꯤꯡꯏ ꯅꯕ
ꯑꯥ
ꯅꯣꯡ ꯐꯥꯗꯣꯛꯁꯨ ꯂꯥꯛꯑꯣꯕ
ꯂꯥꯛꯀꯦ ꯅꯣꯏ ꯍꯤꯡꯒꯣꯜꯗ ꯆꯥꯛ ꯆꯔꯥ ꯑꯃ ꯆꯥꯊꯣꯛꯎꯔꯕ
ꯆꯥꯕꯨꯗꯤ ꯑꯔꯥꯏꯕꯅꯤ
ꯅꯪ ꯅꯪ ꯊꯕꯛꯇꯤ ꯁꯨꯔꯝꯃꯨꯀꯣ
ꯁꯨꯔꯛꯑꯦ ꯊꯕꯛꯇꯤ ꯐꯨꯟ
ꯎꯝ ꯃꯌꯥꯝ ꯂꯥꯛꯄꯗ ꯑꯩꯈꯣꯏ ꯆꯥꯕꯩ ꯊꯕꯛ ꯇꯧꯍꯟꯅꯤ ꯌꯥꯝ ꯍꯥꯏꯍꯟꯅꯤꯡꯕ ꯍꯥꯏꯇꯔꯦ
ꯎꯝ
ꯍꯥꯅꯗꯤ ꯈꯐꯕꯗꯣ ꯍꯣ ꯑꯗꯨꯅꯦ ꯊꯕꯛ ꯀꯃꯥꯥꯏ ꯀꯃꯥꯥꯏ ꯇꯧꯁꯥꯅꯣꯗ ꯁꯨꯝ ꯍꯪꯉꯛꯏꯅꯤꯗ
ꯑꯗꯨꯗꯨꯅꯤ
ꯏꯪꯖꯥꯡ ꯅꯥꯄꯤ ꯈꯔ ꯂꯧꯕ ꯂꯥꯛꯀꯦ ꯂꯩꯕ ꯅꯠꯇꯦꯀꯣ
ꯌꯥꯏꯑꯦ ꯌꯥꯏꯑꯦ ꯂꯣꯏꯅ ꯌꯥꯏꯑꯦ
ꯑꯣ ꯍꯣꯏ ꯑꯣ ꯇꯔꯦ
ꯑꯣ ꯍꯣꯏ ꯍꯣꯏ